ꯋꯥꯕ꯭ꯔꯨ
ꯑꯁ ꯇꯥꯏ
ꯉꯔꯥꯡ ꯑꯅꯤꯒꯤꯁꯨ ꯌꯦꯡꯕ꯭ꯔꯣ
ꯑꯩ ꯑꯁ ꯇꯨ ꯐ꯭ꯔꯥꯟꯁꯀꯤꯗꯨ ꯌꯦꯡꯗꯔꯦꯗ
ꯍꯧꯖꯤꯛ ꯌꯦꯡꯒꯦ ꯇꯧꯕꯅꯦ ꯑꯁ ꯏꯃꯥꯟꯅꯕꯕꯨ ꯊꯤꯟꯂꯒ ꯍꯜꯂꯛꯄꯅꯦ
ꯑꯣ ꯅꯪꯒꯤ ꯅꯃꯥꯟꯅꯕ ꯗ ꯆꯠꯈ꯭ꯔꯕ꯭ꯔꯣ
ꯆꯠꯈ꯭ꯔꯦ ꯆꯠ ꯍꯜꯂ ꯑꯔꯣꯏ ꯑꯁ ꯄꯨꯡ ꯄꯨꯡ ꯃꯉꯥꯗ ꯍꯧꯒꯠꯂꯒ ꯆꯠꯄꯅꯦ
ꯑꯣ ꯃꯉꯥ ꯃꯈꯥꯏꯗꯗꯤ ꯑꯩꯁꯨ ꯍꯧꯒꯠꯈ꯭ꯔꯦꯕ
ꯑꯥꯏꯍ
ꯑꯩꯗꯤ ꯉꯔꯥꯡ ꯕꯣꯏ ꯐꯖꯅ ꯌꯦꯡꯗꯦ
ꯃꯦꯛꯁꯤꯀꯣꯒ ꯏꯀ꯭ꯋꯥꯗꯨꯔꯒꯤꯀꯣ ꯍꯧꯖꯤꯛ
ꯎꯝ ꯀꯅꯥꯅ ꯃꯤꯅꯥꯏ ꯃꯥꯟꯕ꯭ꯔꯣ
ꯍꯥꯥ
ꯀꯅꯥꯅ ꯃꯤꯅꯥꯏ ꯃꯥꯟꯕ꯭ꯔꯥ
ꯃꯦꯛꯁꯤꯀꯣ ꯏꯀꯣꯗꯨꯔꯁꯨ ꯐꯕꯅꯦ
ꯅꯪ ꯀꯨꯀꯔꯗꯣ ꯐꯦꯡꯗ꯭ꯔꯤꯌꯦ ꯑꯩꯒꯤꯁꯨ
ꯍꯦꯔꯩ ꯇꯞꯅ ꯂꯧꯔꯒꯦ
ꯎꯝ ꯌꯨꯝ ꯂꯩꯅꯤꯅ ꯉꯁꯤ
ꯎꯝ ꯎꯝ
ꯁꯤꯕꯔꯥꯝꯅ ꯏꯃꯥꯟꯅꯕꯤꯅ ꯃꯊꯟꯇ ꯂꯥꯎ ꯂꯥꯎꯔꯒ ꯌꯦꯡꯉꯤꯅ ꯇꯨꯝꯅꯤꯡꯃꯟꯕꯒꯤ ꯑꯩꯗꯤ ꯂꯩꯕ
ꯄꯨꯡ ꯑꯅꯤꯒꯤꯔꯣ
ꯑꯅꯤꯒꯤꯗꯣ ꯌꯦꯡꯗꯕ ꯃꯥꯂꯦꯗ ꯃꯥꯁꯨ
ꯑ
ꯑꯗꯨ ꯑꯣ ꯑꯁꯤ ꯅꯣꯔꯋꯦꯒ ꯁꯥꯅꯕꯗꯣ ꯂꯣꯏꯗ꯭ꯔꯤ ꯃꯃꯥꯡꯗ ꯇꯨꯝꯈ꯭ꯔꯦꯕ
ꯃꯦꯠꯁ ꯕꯣꯔꯤꯡ ꯆꯨ ꯑꯦꯗ ꯑꯗꯨ ꯃꯦꯠꯁꯇꯣ ꯕꯄꯦ ꯑꯃꯨꯛ ꯑꯅꯤ ꯆꯟꯈ꯭ꯔꯦ ꯑꯁ ꯃꯦꯁꯤꯒ ꯏꯀꯣꯂꯥꯏꯁ ꯇꯧꯈ꯭ꯔꯦ
ꯆꯞ ꯃꯥꯟꯅꯩꯅ ꯍꯧꯖꯤꯛꯇꯤ ꯑꯩꯠꯇꯤꯟ ꯑꯩꯠꯇꯤꯟꯅꯤꯀꯣ ꯃꯣꯏꯒꯤꯗꯣ
ꯎꯝ
ꯈꯪꯈ꯭ꯔꯕꯅꯤꯗ ꯑꯦꯝꯕꯥꯄꯦꯅ ꯊꯨꯀꯥꯏꯈ꯭ꯔꯅꯤ ꯍꯥꯏꯕꯗꯨꯗꯨꯗꯤ
ꯅꯠꯇꯦ ꯑꯩꯠꯇꯤꯟ ꯑꯩꯠꯇꯤꯟ ꯑꯣꯏꯔꯝꯔꯣꯏ ꯃꯤꯁꯤꯅ ꯒꯣꯜꯕꯨꯗꯤ ꯋꯥꯔꯜ ꯀꯞ ꯒꯣꯜꯕꯨꯗꯤ ꯌꯥꯝꯕꯅꯤ ꯍꯥꯏꯕꯗꯤ ꯑꯁꯤ ꯍꯟꯗꯛꯀꯤ ꯋꯥꯔꯜ ꯀꯞꯇꯤ
ꯇꯣꯞ ꯁꯀꯣꯔꯔꯒꯤꯗꯤ ꯏꯀꯣꯂꯥꯏꯁ ꯇꯧꯈ꯭ꯔꯦ ꯇꯣꯇꯦꯜꯕꯨꯗꯤ
ꯅꯍꯥꯟ ꯅꯍꯥꯟ ꯃꯥ ꯁꯥꯟꯅꯕ ꯃꯇꯝꯗ ꯈꯔ ꯎꯝ ꯎꯝ ꯀ꯭ꯔꯤ ꯍꯥꯏꯁꯤꯔ ꯈꯔ ꯉꯟꯅ ꯁꯥꯟꯅꯔꯗꯤ ꯐꯥꯒꯗꯕ ꯑꯗꯣ ꯃꯦꯁꯤꯗꯁꯨ
ꯎꯝ
ꯈꯔ ꯁꯀꯣꯔ ꯇꯧꯕ ꯌꯥꯕꯅꯦꯕ
ꯃꯥ ꯆꯪꯂꯒ ꯄꯦꯅꯥꯜꯇꯤꯁꯦ ꯂꯧꯔꯗꯤꯀꯣ
ꯎꯝ ꯑꯗꯨ ꯅꯨꯃꯤꯠꯇꯨ ꯅꯠꯇꯕ ꯑꯍꯨꯝ ꯁꯥꯅꯕ ꯅꯨꯃꯤꯠꯇꯣ ꯑꯍꯨꯝꯔ ꯃꯔꯤꯔ ꯁꯥꯟꯅꯕ ꯅꯨꯃꯤꯠꯇꯣ
ꯍꯥꯟꯅ ꯆꯪꯉꯗꯤ ꯄꯦꯅꯥꯜꯇꯤꯁꯨ ꯂꯧꯔꯅꯤ ꯃꯥ
ꯑ ꯍꯥꯟꯅ ꯁꯥꯟꯅꯕ ꯃꯇꯝꯗꯣ ꯃꯣꯏꯒꯤꯗꯣ ꯌꯥꯝ ꯐꯖꯗꯕꯅꯦꯕ
ꯎꯝ
ꯈ ꯀꯨꯏꯔꯒ ꯇꯨꯝ ꯃꯣꯏꯁꯨ ꯈꯔ ꯍꯩꯕ ꯑꯗꯨꯒ ꯅꯦꯛꯁꯇ ꯆꯟꯗꯤ ꯆꯟꯅꯤꯡꯉꯥꯏ ꯃꯥꯂꯤꯗ ꯃꯥ ꯁꯅꯥꯕꯨ ꯁꯅꯥꯔꯗꯤ ꯑꯗꯨꯝ ꯆꯟꯅꯤꯅ
ꯎꯝ ꯈꯪꯗꯦ ꯀꯦꯕ ꯕꯔꯗꯦꯗꯣ ꯃꯣꯏꯁꯨ ꯑꯁ ꯗꯤꯐꯦꯟꯁꯤꯞ ꯈꯛꯇ ꯁꯥꯟꯅꯕꯒꯤꯀꯣ ꯃꯣꯏꯒꯤꯁꯦ
ꯑꯣ
ꯇꯦꯛꯀꯤꯡ ꯆꯠꯇꯕ ꯑꯗꯨꯒꯤꯅ ꯆꯟꯕ ꯉꯝꯗꯕꯗꯣ ꯃꯣꯏꯁꯨ ꯆꯟꯗꯦ ꯃꯤꯁꯨ ꯆꯟꯗꯦ ꯑꯗꯨꯒꯤꯅꯦ ꯃꯣꯏꯒꯤ ꯐꯣꯔꯝ ꯐꯣꯔꯃꯦꯠꯇꯣ
ꯁꯤꯛꯁ ꯊꯥꯔꯇꯤꯗ ꯁꯥꯟꯅꯒꯗꯕꯅꯦ ꯃꯦꯠꯁꯇꯣ
ꯀꯔꯤ ꯇꯥꯎꯕꯒꯤ ꯗꯤꯂꯦ ꯇꯥꯎꯕ꯭ꯔꯥ ꯉꯁꯤ
ꯋꯦꯗꯔ ꯄ꯭ꯔꯣꯕ꯭ꯂꯦꯝ ꯂꯩꯕꯒꯤꯀꯣ
ꯑꯥ
ꯑꯗꯨꯒꯤ ꯗꯤꯂꯦ ꯇꯧꯕꯅꯦ ꯁꯤ ꯑꯃꯨꯛ ꯃꯣꯏ ꯀꯛꯇ꯭ꯔꯤꯗꯥ
ꯍꯣꯔꯦꯟ ꯂꯥꯏ ꯗꯤꯜꯂꯤ ꯌꯧꯕ ꯌꯧ ꯀꯥꯟꯗꯁꯨ ꯑꯃ ꯑꯣꯏꯔꯝꯒꯅꯤ
ꯎꯝ ꯅꯨꯡꯗꯥꯡꯒꯨꯝꯕꯗꯤ ꯑꯗꯨꯃꯥꯏꯟ ꯇꯥꯎꯈ꯭ꯔꯗꯤ ꯑꯩꯈꯣꯏꯗꯤ ꯌꯥꯝ ꯋꯥꯈ꯭ꯔꯅꯤ
ꯍꯣꯏ ꯃꯥꯟꯅꯦ ꯉꯁꯤꯒꯤ ꯃꯦꯠꯁꯨ ꯉꯁꯤꯒꯤ ꯃꯦꯠꯁꯨ ꯚ ꯐꯖꯔꯝꯒꯅꯤ ꯏꯁꯄꯦꯟꯒꯤꯔꯥ ꯂꯩꯔꯝꯕꯅꯦ
ꯑꯗꯣ ꯇꯨ ꯊꯥꯔꯇꯤꯗꯔꯥ ꯇꯦꯟ ꯊꯥꯔꯇꯤꯔꯥ
ꯏꯁꯄꯦꯟꯒꯤꯗꯤ ꯈꯔ ꯉꯟꯕꯅꯦ
ꯎꯝ ꯊꯦꯡ ꯊꯦꯡꯅ ꯁꯥꯟꯅꯕꯒꯤ ꯑꯁ ꯉꯥꯏꯕꯗꯨꯁꯨ ꯋꯥꯏ ꯌꯥꯝ ꯃꯣꯏꯁꯦ
ꯑꯦꯍ ꯅꯠꯇꯦ ꯉꯁꯤꯒꯤ ꯅꯥꯏꯟ ꯊꯥꯔꯇꯤ ꯏꯪꯂꯦꯟꯒꯤ
ꯑꯣ ꯑꯣ
ꯐꯖꯥꯔꯅꯤ ꯑꯗꯣ ꯗꯤꯌꯥꯔ ꯀꯣꯡꯒꯣ ꯗꯤꯌꯥꯔꯗꯣ ꯄꯣꯔꯇꯨꯒꯜ ꯍꯥꯟꯅ ꯗ꯭ꯔꯣ ꯇꯧꯕ ꯇꯤꯝꯗ
ꯑꯣ ꯑꯣ ꯏꯪꯂꯦꯟꯟꯅ ꯉꯝꯒꯅꯤꯗ ꯑꯗꯨꯗꯤ
ꯍꯣꯏ
ꯈꯪꯗꯦ ꯏꯪꯂꯦꯟꯕꯨ ꯈꯔ ꯉꯝꯅꯤꯡꯉꯥꯏ ꯈꯔ ꯋꯥꯡꯉꯦ ꯃꯣꯏꯅ
ꯑꯁ ꯖꯔꯃꯅꯤ ꯁꯤꯕꯗꯣ ꯑꯁ ꯄꯥꯝꯃꯨꯋꯦ ꯖꯔꯃꯅꯤꯅ ꯄꯣꯔꯇꯨꯒꯥꯜꯗꯣ ꯍꯥꯠꯀꯗꯕꯅꯤ
ꯐꯖꯅꯗꯤ ꯁꯥꯟꯅꯕ꯭ꯔꯥ ꯃꯣꯏꯗꯣ ꯑꯗꯨ ꯅꯨꯃꯤꯠꯇꯣ
ꯈꯪꯗꯦ ꯄꯦꯅꯥꯜꯇꯤ ꯌꯥꯝꯅ ꯃꯤꯁ ꯇꯧꯕꯤ ꯑꯗꯨ ꯄꯦꯔꯥꯀ꯭ꯋꯦꯠꯇꯨ ꯑꯣꯄꯥ ꯑꯃꯦꯔꯤꯀꯥꯒꯤ ꯇꯤꯝꯅꯦꯕ ꯄꯦꯔꯥꯒ꯭ꯋꯦꯠꯀꯤ ꯗꯤꯐꯦꯟꯁ ꯗꯤ ꯐꯖꯕꯅꯦ ꯃꯣꯏꯒꯤ ꯇꯤꯝꯗꯣ
ꯃꯣꯏꯗꯣ ꯄꯦꯅꯦꯜꯇꯤ ꯑꯍꯨꯝꯒꯨꯝꯕ ꯃꯤꯁ ꯇꯧꯕ꯭ꯔꯥ ꯀꯣ ꯑꯗꯨ ꯅꯨꯃꯤꯠꯇꯣ ꯎꯝ
ꯄꯦꯔꯥꯈ꯭ꯋꯦꯠ ꯗꯤꯐꯦꯟꯁꯇꯤ ꯌꯥꯝ ꯐꯖꯕꯅꯦ ꯃꯣꯏꯒꯤꯗꯤ
ꯑꯗꯣ ꯃꯣꯏ ꯄꯣꯔꯇꯨꯒꯜꯒ ꯁꯥꯟꯅꯥꯕꯅꯤꯅ ꯑꯃꯨꯛ
ꯎꯝ
ꯄꯣꯔꯇꯨꯀꯥꯜꯒꯤ ꯁꯥꯟꯅꯕꯗꯤ ꯐꯖꯗꯦꯗ ꯑꯩꯒꯤꯗꯤ
ꯄꯣꯔꯇꯨꯒꯜ ꯉꯝꯂꯗꯤ ꯁꯤ ꯀ꯭ꯔꯣꯁꯤꯌꯥꯗ ꯉꯝꯂꯗꯤ ꯏꯁꯄꯦꯟꯗ ꯑꯃꯨꯛ ꯁꯥꯟꯅꯔꯅꯤ ꯏꯁꯄꯦꯟꯁꯨ ꯀꯥꯔꯗꯤ ꯔꯥꯎꯟ ꯑꯣꯐ ꯁꯤꯛꯁꯇꯤꯟꯗ
ꯈꯔ ꯋꯥꯕꯁꯦ ꯐ꯭ꯔꯥꯟꯁꯇꯨꯅꯦꯕ ꯐꯖꯕꯁꯦ ꯈꯔ
ꯏꯁꯄꯦꯟꯗ ꯊꯥꯖꯩꯗꯥ ꯏꯁꯄꯦꯟ
ꯑꯗꯨꯝ ꯏꯁꯄꯦꯟ ꯏꯁꯄꯦꯟꯅ ꯉꯝꯃꯁꯨ ꯀꯥꯏꯗꯦ
ꯎꯝ ꯄꯣꯔꯇꯨꯒꯜ ꯉꯝꯗ꯭ꯔꯗꯤ ꯌꯥꯏ
ꯑꯍꯟꯁꯨꯁꯨ ꯅꯨꯡꯁꯤꯕꯗꯨ ꯑꯣꯏꯔꯁꯨ ꯀꯥꯗ꯭ꯔꯁꯨ ꯌꯥꯏꯗꯥ ꯃꯣꯏꯁꯨ ꯅꯍꯥꯟꯗꯤ ꯐ꯭ꯔꯥꯟꯁ ꯑꯗꯨꯝ ꯁꯞꯄꯣꯔꯠ ꯇꯧꯅꯤ ꯑꯩꯁꯨ ꯍꯥꯟꯗꯛꯇꯤ ꯑꯥꯔꯖꯦꯟꯇꯤꯅꯥꯒ ꯏꯁꯄꯦꯟꯒ ꯑꯣꯟꯈ꯭ꯔꯦ ꯀꯔꯤꯁꯨ ꯍꯥꯏꯗꯦꯀꯣ ꯅꯪ ꯍꯧꯖꯤꯛ
ꯍꯥꯏꯗꯦ ꯍꯥꯏꯗꯦ ꯌꯦꯡꯉꯨꯅꯦ ꯅꯣꯏ ꯁꯨꯕꯤꯌꯣ ꯃꯇꯝ ꯇꯥꯔꯨꯕꯅꯤ
ꯅꯪꯁꯨ ꯑꯥ ꯑꯥ ꯑꯦꯝ ꯌꯨ ꯗ ꯆꯠꯄ꯭ꯔꯣ ꯅꯪ ꯑꯩꯈꯣꯏ ꯏꯆꯦ ꯏꯆꯦ ꯑꯃ ꯂꯥꯏꯌꯦꯕ ꯍꯩꯅꯧ ꯌꯥꯝ ꯄꯥꯟꯗ꯭ꯔꯦ ꯍꯥꯏꯌꯦ ꯃꯨꯟ ꯃꯨꯟꯈ꯭ꯔꯦ ꯍꯥꯏꯌꯦ
ꯕꯣꯜ ꯁꯥꯟꯅꯕ ꯆꯠꯄ ꯅꯠꯇ꯭ꯔꯣ ꯅꯣꯏ ꯍꯦꯛ ꯍꯦꯛ ꯅꯍꯥꯟꯗꯤ ꯎꯝ
ꯆꯠꯇꯦꯍꯦ
ꯆꯠꯄꯒꯨꯝ ꯇꯧꯋꯤꯗ ꯅꯍꯥꯟꯗꯣ ꯅꯣꯏ
ꯑꯩꯁ ꯂꯥꯁ ꯏꯌꯥꯔꯅꯦ ꯑꯗꯣ ꯍꯟꯗꯛꯇꯤ ꯆꯠꯇ꯭ꯔꯤ
ꯇꯣꯏ ꯇꯣꯏꯅ ꯆꯠꯄꯒꯨꯝ ꯂꯥꯎꯕ ꯑꯗꯨ ꯑꯉꯣꯏꯗꯨꯁꯨ ꯂꯧꯕ ꯆꯠꯇ꯭ꯔꯦ ꯍꯟꯗꯛꯇꯤ
ꯍꯣꯏ
ꯅꯣꯡꯁꯨꯨ ꯐꯖꯅ ꯆꯨꯔꯕꯅꯤꯅ ꯊꯣꯛꯇꯤ ꯊꯣꯛꯂꯝꯃꯣꯏꯗ
ꯆꯥꯃꯟꯕꯒꯤꯀꯣ ꯂꯣꯏ ꯇꯟꯕ ꯃꯥꯜꯂꯦ ꯏꯃꯥꯟꯅꯕꯁꯤꯡ
ꯐꯨꯠꯑꯒ ꯉꯧꯔꯗꯤ ꯍꯥꯎꯋꯤꯅ ꯍꯪꯉꯣꯢꯒꯤ ꯀꯩꯅꯣꯗꯣ ꯊꯣꯡꯗꯗꯤ ꯄꯤꯖ ꯃꯍꯥꯎꯗꯣ ꯇꯣꯉꯥꯜꯂꯦꯕ
ꯎꯝ ꯀꯔꯤ
ꯑꯁ꯭ꯋꯥꯢ ꯑꯁ ꯑꯁ꯭ꯋꯥꯢ ꯂꯩꯀꯥꯏꯗꯁꯨ ꯊꯣꯡꯂꯗꯤ ꯐꯒꯗꯕ ꯉꯥꯛꯇ ꯉꯥꯛꯇ ꯂꯥꯎꯕ ꯆꯠꯄ ꯌꯥꯏꯕ ꯁꯤ ꯄꯣꯅꯤꯒꯤ ꯐꯥꯝꯗꯨꯗꯤ ꯅꯍꯥꯟꯗꯤ ꯊꯣꯛꯄꯅꯦ ꯍꯟꯗꯥꯛꯇꯤ ꯊꯣꯛꯇꯕ꯭ꯔꯣ ꯅꯣꯠꯕꯨꯛ ꯀꯨꯝꯕꯁꯨ ꯂꯩꯗꯕꯅꯤꯅ ꯅꯈꯣꯢꯗꯗꯤ ꯈꯦꯔꯣꯢꯒꯨꯝꯕꯁꯨ ꯂꯧꯕ ꯆꯠꯅꯤꯡꯉꯦ ꯌꯥꯝ ꯆꯥꯅꯤꯡꯕꯗꯤ ꯅꯠꯇꯕ ꯑꯗꯣ ꯂꯧꯕ ꯆꯠꯅꯤꯡꯕꯒꯤꯅꯤꯗ
ꯑꯁꯤꯡꯒꯣꯏ ꯑꯝ ꯀꯣꯏꯔꯖꯨ ꯑꯁꯤꯗ ꯂꯥꯔꯗꯤ ꯀꯥꯏꯗ ꯂꯩꯕ꯭ꯔꯥ ꯀꯣꯟꯅ ꯑꯗꯣ ꯑꯩꯈꯣꯏ ꯂꯩꯀꯥꯏꯗ ꯍꯦꯛ ꯍꯦꯛ ꯎꯋꯦꯅ
ꯀꯅꯥ
ꯁꯪꯒꯣꯜ ꯂꯝ ꯀꯣꯏꯔꯣ
ꯎꯝ ꯊꯤ ꯍꯣꯂꯤ ꯀꯤꯡꯗꯝ ꯃꯅꯥꯛꯇ ꯂꯩꯕꯅꯦ
ꯑꯣ ꯃꯣꯏꯒꯤ ꯌꯨꯝꯗꯤ ꯍꯣꯡꯈ꯭ꯔꯦꯅ
ꯎꯝ
ꯗꯨꯒꯤ ꯍꯪꯕꯅꯤꯗ ꯃꯥ ꯅꯨꯄꯤ ꯂꯩꯇꯕꯅꯤꯅ ꯀꯩꯁꯨ ꯐꯖꯅ ꯍꯨꯝꯗ꯭ꯔꯦꯗ ꯍꯟꯗꯛꯇꯤ
ꯇꯜꯂꯦ ꯑꯗꯨ ꯅꯨꯄꯥꯥꯗꯤ ꯃꯥ ꯅꯨꯞꯄꯤ ꯕꯨ ꯈꯣꯏꯕꯩ ꯏꯃꯨꯡ ꯑꯣꯏꯕꯒꯤ ꯗꯨꯝ ꯇꯧꯕꯅꯦ ꯅꯠꯇ꯭ꯔꯗꯤ
ꯑꯩꯈꯣꯏꯁꯨ ꯄꯥꯛ ꯐꯥꯎꯅꯗ꯭ꯔꯦꯗ ꯍꯟꯗꯛꯇꯤ
ꯃꯤ ꯀꯔꯥꯅꯁꯨ ꯍꯥꯏꯕꯅꯦ ꯃꯥꯒꯤ ꯄꯁꯦꯟꯗꯔ ꯈꯔꯅꯁꯨ ꯉꯁꯤꯒꯤ ꯂꯩꯇꯦ ꯀꯔꯤ ꯀꯥꯔ ꯃꯥꯒ‌ꯦꯝ ꯀꯔꯤꯗ ꯆꯠꯄ ꯑꯃꯨꯛ ꯑꯩ ꯃꯤ ꯑꯍꯨꯝ ꯃꯔꯤꯗ ꯇꯥꯒ꯭ꯔꯦ ꯁꯤꯒꯤ ꯋꯥꯁ‌ꯦ ꯈ‌ꯣꯏꯒꯤꯗꯤ ꯑꯗꯨꯝ ꯌꯥꯗꯤ ꯌꯥꯏꯗꯥ ꯃꯥꯏ ꯏꯃꯨꯡꯒꯤ ꯃꯤ ꯂꯥꯍꯧꯕꯅꯤꯅ ꯃꯥꯏ ꯃꯥꯁꯨ ꯑꯗꯨꯝ ꯈꯔ ꯂꯥꯗꯤ ꯂꯥꯑꯦ ꯑꯈꯣꯏꯕꯨꯗꯤ ꯌꯨꯝꯒꯤ ꯆꯥꯛ ꯍ‌ꯦꯟꯁꯥꯡ ꯊꯣꯡꯅꯤ ꯉꯁꯤ ꯂꯥꯡꯂꯤ
ꯈꯪꯗ꯭ꯔꯦ ꯀꯔꯤ ꯏꯟꯁꯥꯡ ꯆꯥꯁꯤꯔꯥ
ꯑꯈꯣꯏꯗꯤ ꯃꯔꯦꯟꯗꯨ ꯑꯃꯨꯛ ꯊꯣꯡꯁꯤꯔꯥ ꯈꯪꯗꯦꯅ ꯅꯍꯥꯟꯗꯨ ꯇꯪꯈꯥꯏ ꯊꯣꯡꯗꯕꯤꯗ ꯊꯝꯕ ꯌꯥꯝ ꯀꯨꯏꯅ ꯊꯝꯕꯁꯨ ꯍꯥꯎꯇꯦꯅ
ꯍꯣꯏ ꯍꯣꯏ
ꯑꯃꯨꯛ ꯊꯣꯡꯁꯤꯔꯥ ꯈꯪꯗꯦ ꯑꯗꯣ ꯅꯣꯏꯒꯤꯗ‌ꯣ ꯄꯨꯡ ꯀꯌꯥꯗ ꯑꯃꯨꯛ ꯁꯥꯅꯒꯅꯤ ꯍꯥꯏꯕ꯭ꯔꯣ
ꯁꯚꯦꯟ ꯊꯥꯔꯇꯤ ꯑꯗꯣ ꯏꯄꯤꯛ ꯏꯁꯄꯣꯔꯠꯇ
ꯄꯂꯥꯛ ꯄꯔꯦꯅ ꯄꯨꯡꯒꯤ ꯁꯅꯥꯅꯤꯡ ꯃꯇꯝꯗꯤ
ꯎꯝ ꯏꯄꯤꯛ ꯏꯁꯄꯣꯠꯇ ꯄ‌ꯦꯂꯕ ꯀꯔꯤꯅ‌ꯣ ꯅꯤ
ꯑꯈꯣꯏ ꯄꯥꯏꯕ ꯑꯦꯞ ꯇꯨꯗꯤ ꯄꯤꯌꯕ꯭ꯔꯣ ꯅꯪ ꯀꯔꯤ ꯑꯦꯞꯁ ꯄꯥꯏꯕ꯭ꯔꯥ
ꯑꯗꯨ ꯂꯦꯕꯇꯣꯞꯇ ꯌꯥꯗꯦ
ꯑꯣ ꯑꯣ
ꯑꯩ ꯂꯦꯕꯇꯣꯞꯇ ꯌꯦꯡꯒꯦ ꯇꯧꯕꯅꯦ ꯐꯨꯠ
ꯎꯅꯤꯡ ꯇꯥꯡ ꯈꯣꯏꯁꯨ ꯀꯩ ꯅꯪ ꯕꯣꯜ ꯌꯦꯡꯅꯤꯡꯔꯗꯤ ꯗꯨꯝ ꯌꯦꯡꯈ꯭ꯔꯣ ꯑꯗꯨꯗꯤ ꯅꯪ ꯂꯣꯏꯔꯒ ꯀꯨꯀꯔꯗꯨ ꯂꯧꯒꯦ ꯍꯥꯏꯔꯣ
ꯍꯣꯏ ꯍꯣꯏ
ꯍꯥꯏꯔꯑꯣ ꯑꯃꯨꯛ ꯑꯩꯉꯣꯟꯗ
ꯍꯣꯏ ꯍꯣꯏ